ꯑꯥ
ꯍꯜꯂꯣ
ꯇꯨꯃꯕꯣ ꯅꯪꯕꯨ
ꯇꯨꯝ꯭ꯗꯔꯤ ꯇꯨꯝꯒꯦꯅ ꯇꯧ ꯂꯩꯔꯦ
ꯍꯥ
ꯇꯨꯝꯒꯦꯅ ꯇꯧ ꯂꯩꯔꯦ
ꯉꯜꯂꯤꯍꯦ ꯍꯌꯦꯡ ꯊꯕꯛ ꯂꯩꯕ꯭ꯔꯣ
ꯉꯜꯂꯤ ꯀꯥꯢꯅ ꯄꯨꯡ ꯇꯔꯥ ꯃꯉꯥ ꯇꯥꯔꯦ ꯏꯕꯦꯝꯃ
ꯎꯝ ꯑꯗꯨ ꯑꯣꯏꯔꯁꯨ ꯅꯪ ꯅꯍꯥꯟꯗꯤ ꯑꯗꯨꯝ ꯊꯦꯡꯅ ꯇꯨꯝꯕ ꯇꯥꯏ
ꯁꯤꯁ ꯑꯩꯕꯣ ꯑꯩ ꯊꯦꯡꯅ ꯇꯨꯝꯗꯦ ꯍ
ꯇꯨꯝꯃꯦ
ꯉꯟꯇ ꯉꯟꯇꯥ ꯇꯨꯝꯃꯤꯗꯨꯗꯤ
ꯅꯆꯤꯟ ꯊꯤꯕ ꯊꯦꯡꯅ ꯑꯩ ꯄꯨꯡ ꯕꯥꯔꯣ ꯀꯨꯝꯕꯗ ꯐꯥꯎ ꯃꯤꯕꯨ ꯑꯗꯨꯝ ꯀꯣꯜ ꯇꯧꯔꯛꯄꯗꯨ ꯏꯀꯥꯏꯗꯔꯣ
ꯀꯅꯥꯄꯣ
ꯑꯩꯕꯣ
ꯀꯅꯥ ꯀꯅꯥꯕꯨ ꯀꯣꯜ ꯇꯧꯕ ꯍꯥꯏ
ꯅꯪꯅ ꯑꯩꯕꯨ ꯇꯧꯕ
ꯀꯥꯏꯕꯁꯨ ꯈꯪꯗꯦ ꯏꯀꯥꯏꯕꯁꯨ ꯈꯪ
ꯅꯪ ꯅꯪ ꯅꯪ ꯀꯩꯒꯤꯅꯣ ꯅꯪꯕꯨ ꯌꯥꯝ ꯃꯔꯛ ꯃꯔꯛꯇꯗꯤ ꯀꯣꯜ ꯐꯥꯎꯅꯕ ꯉꯝꯗ꯭ꯔꯤꯕꯁꯦ ꯅꯪ ꯅꯦꯠ ꯌꯥꯗꯕ꯭ꯔꯣ
ꯑꯩꯔꯣ ꯑꯩꯗꯤ ꯕꯤꯖꯤ ꯃꯦꯟꯅꯤꯗꯅ ꯕꯤꯖꯤꯃꯦꯟ
ꯏꯁꯁ ꯅꯨꯄꯤ ꯑꯅꯤ ꯑꯍꯨꯝ ꯇꯨꯃꯤꯟ ꯀꯣꯏꯕ꯭ꯔꯣ ꯅꯪꯁꯦ
ꯑꯁ ꯇꯥꯅꯤꯡꯗꯦꯍꯦ ꯑꯗꯨꯒꯨꯝꯕ ꯇꯥꯅꯤꯡꯗꯦ ꯍꯣꯏ ꯇꯟꯒꯦ ꯍꯥꯏꯕ ꯏꯁꯩ ꯑꯃ ꯂꯩꯑꯦ ꯀꯩꯅꯣ ꯂꯩꯕꯗ ꯃꯨꯝꯁꯤ ꯁꯣ ꯚꯤꯗꯤꯑꯣ ꯂꯩꯕ꯭ꯔꯣ ꯐꯅꯤ ꯚꯤꯗꯤꯑꯣ ꯂꯩꯕꯗꯣ ꯈꯪꯕ꯭ꯔꯣ
ꯀꯔꯤꯅꯣ ꯅꯣꯏ ꯌꯥꯝ ꯂꯥꯡꯉꯤꯅ
ꯍꯥ ꯈꯪꯕ꯭ꯔꯣ ꯑꯗꯨꯗꯣ
ꯌꯥꯝ ꯈꯪꯗꯦ ꯉꯥꯒꯨ ꯅꯪ
ꯎꯝ
ꯌꯥꯔꯕꯣ
ꯑꯝ
ꯏꯅꯦ ꯑꯩ ꯅꯥꯥꯔꯦ ꯅꯨꯡꯁꯤ ꯂꯩꯅꯥꯅ ꯅꯥꯔꯦ ꯍꯥꯏꯕꯩ
ꯑꯗꯨ ꯈꯪꯗ꯭ꯔꯣ ꯍꯅꯨꯕꯤ ꯍꯅꯨꯕꯤꯅ ꯍꯅꯨꯕꯤꯅ ꯇꯥꯅꯤꯡꯗꯦ ꯍꯦ ꯅꯨꯡ ꯅꯨꯡ ꯊꯣꯝꯃꯛꯄꯗꯣ ꯈꯪꯗ꯭ꯔꯣ
ꯑꯥ ꯑꯥ ꯑꯩ ꯈꯪꯪꯉꯦ ꯈꯪꯉꯦ
ꯎꯝ
ꯈꯪꯉꯦꯅꯦ ꯍꯧꯖꯤꯛ ꯈꯛꯇꯥ ꯅꯤꯡꯁꯤꯡꯉꯛꯑꯦ
ꯌꯨꯇꯨꯕꯔꯒꯤ ꯌꯨꯇꯨꯕꯔꯒꯤ
ꯇꯨꯝ ꯅꯤꯡꯈ꯭ꯔꯦꯅꯦ ꯃꯤꯠꯁꯦ ꯑꯗꯨꯝ ꯎꯏꯔꯥ ꯂꯩꯔꯦ
ꯇꯨꯝꯃꯣ ꯇꯨꯝꯃꯣ ꯑꯉꯥꯡꯅ ꯉꯟꯅ ꯇꯨꯝꯗꯕꯤꯗ ꯀꯩꯗꯧꯔꯤꯕ ꯅꯪꯅ
ꯏꯁ ꯑꯉꯥꯡ ꯀꯥꯏꯅ
ꯑꯉꯥꯡꯅꯤꯅꯦ ꯅꯪ ꯑꯉꯥꯡ
ꯑꯁ
ꯑꯩꯈꯣꯏꯗꯤ ꯌꯣꯅꯤ ꯀꯩꯅꯣ ꯌꯣ ꯌꯣ
ꯀꯅꯥ ꯂꯩꯔꯤꯅꯣ
ꯏꯊꯟꯗꯅꯤꯗ
ꯑꯥ
ꯏꯌꯥꯝꯕꯁꯨ ꯇꯨꯝꯈ꯭ꯔꯦ
ꯅꯌꯥꯝꯕꯗꯤ ꯑꯗꯨꯝ ꯊꯕꯛ ꯆꯠꯂꯤꯕ꯭ꯔꯣ ꯅꯨꯡꯇꯤꯒꯤ
ꯆꯠꯇ꯭ꯔꯤꯗ ꯃꯥ ꯆꯠꯇ꯭ꯔꯦ ꯊꯕꯛ
ꯅꯪꯒ ꯁꯨꯅꯪ ꯅꯪꯕꯨ ꯎꯗꯕ ꯀꯨꯏꯔꯦꯅꯦ ꯅꯣꯡꯃꯗꯤ ꯊꯦꯡꯅꯔꯁꯤ ꯀꯩꯅꯣ ꯄꯨꯜꯂꯒꯥ ꯑꯆꯥꯄꯣꯠ ꯆꯥꯃꯤꯟꯅꯔꯨꯁꯦ
ꯁꯤꯁ ꯌꯥꯔꯦ ꯏꯕꯦꯝꯃꯥ ꯈꯥꯏꯔꯥ ꯂꯩ ꯑꯩꯉꯣꯟꯗ
ꯑꯗꯣ ꯑꯆꯥꯄꯣꯠꯀꯤ ꯃꯃꯜꯗꯤ
ꯅꯪꯅ ꯄꯨꯊꯣꯛ ꯀꯗꯕ ꯅꯨꯄꯤꯅꯅꯦ ꯍꯟꯗꯛꯇꯤ ꯅꯨꯄꯥꯅ ꯄꯤꯊꯣꯛꯀꯗꯕ ꯅꯠꯇꯦ
ꯅꯨꯄꯥꯅꯤꯅꯦ ꯍꯟꯗꯛꯇꯤ ꯅꯨꯄꯥ ꯅꯨꯄꯥꯥꯅ ꯂꯣꯏ ꯇꯧꯈ꯭ꯔꯥꯗꯝꯅꯦ
ꯂꯧꯒꯅꯤ ꯂꯧꯔꯣꯏꯁꯨ ꯈꯪꯗꯕ ꯗꯨꯕꯨ ꯑꯩꯅ ꯍꯥꯏꯕꯗꯨ ꯅꯪ ꯑꯗꯨꯒꯤ ꯑꯗꯨꯒꯤ ꯁꯣꯔꯠ ꯚꯤꯗꯤꯑꯣꯗꯨ ꯎꯔꯕꯣ
ꯑꯁ
ꯊꯥꯎ ꯐꯥꯎ ꯂꯨꯄꯥ ꯌꯥꯡꯈꯩ ꯌꯥꯡꯈꯩ ꯄꯨꯊꯣꯛꯑꯒ ꯍꯥꯞꯄꯗꯣ ꯈꯪꯗ꯭ꯔꯣ
ꯇꯜꯂꯤ ꯍꯦ ꯅꯨꯄꯥꯅ ꯂꯤꯛꯄꯗꯤ ꯄꯛ ꯇꯦꯡꯉꯣ
ꯁꯤꯡꯖꯨ ꯁꯤꯡꯖꯨ ꯆꯥꯕ ꯐꯥꯎ ꯐꯤꯐꯇꯤ ꯐꯤꯐꯇꯤ ꯍꯥꯏꯅ ꯇꯧꯋꯦꯗꯣ ꯈꯪꯗꯕ꯭ꯔꯥ
ꯑꯗꯨ ꯂꯧꯒꯅꯤ ꯍꯥꯏꯅ ꯀꯩꯅꯣ ꯇꯧꯈ꯭ꯔꯥꯗꯤ ꯂꯣꯏ ꯄꯨꯊꯣꯛꯀꯗꯕꯅꯤꯅꯦ ꯂꯧꯒꯅꯤ ꯈꯟꯈ꯭ꯔꯥꯗꯤ ꯂꯧꯕ ꯐꯪꯅꯤꯡꯉꯥꯏꯁꯨ ꯇꯧꯒꯗꯕꯅꯦ
ꯂꯧ ꯂꯧꯒꯦꯔꯥ ꯂꯧꯔꯣꯏꯗ꯭ꯔꯥꯖꯨ ꯈꯪꯗꯕ ꯗꯨꯕꯨ ꯊꯥꯏꯅ ꯍꯥꯏꯕꯗꯨ ꯅꯪ ꯈꯪꯗ꯭ꯔꯣ
ꯀꯣꯏꯅꯔꯥꯗꯤ ꯅꯪꯅ ꯃꯥꯕꯨ ꯀꯣꯏꯒꯦꯅ ꯎꯝ ꯀꯣꯏꯈ꯭ꯔꯥꯗꯤ ꯂꯧꯅꯤꯡꯉꯥꯏ ꯀꯣꯏꯒꯗꯕꯅꯦ
ꯅꯨꯄꯤꯖꯨ ꯄꯨꯊꯣꯛꯄꯥ ꯌꯥꯏꯗꯅ ꯑꯗꯨꯗꯤ
ꯅꯠꯇꯦ ꯄꯨꯊꯣꯛꯄꯥ ꯌꯥꯗꯦ ꯍꯥꯏ ꯑꯩ ꯑꯩꯒꯤ
ꯑꯦ ꯅꯨꯄꯥꯗꯤ ꯁꯤꯔꯥꯅꯤꯅꯦ
ꯑꯩꯒꯤ ꯔꯨꯜꯁ ꯇꯗꯤꯀꯣ ꯑꯩꯒꯤ ꯄꯤꯠ ꯅꯨꯄꯤ ꯄꯨꯊꯣꯛꯄ ꯌꯥꯔꯣꯏꯅꯦ ꯏꯕꯤꯔꯝꯃꯦ ꯅꯍꯥꯟ ꯏꯄꯥ ꯏꯄꯨꯅ
ꯑꯣꯏꯔꯣꯏ ꯅꯥꯏꯟꯇꯤꯁꯀꯤ ꯃꯇꯝꯗꯨ ꯅꯠ ꯇ꯭ꯔꯦ ꯍꯧꯖꯤꯛ ꯀꯥꯟ ꯀꯣ
ꯑꯗꯨ ꯆꯥꯎꯈꯠꯄꯒꯤ ꯃꯇꯨꯡ ꯏꯟꯅ ꯅꯨꯄꯥꯅ ꯄꯨꯊꯣꯛꯀꯗꯕꯅꯤꯅꯦ
ꯎꯝ
ꯑꯁ ꯅꯪꯒ ꯋꯥꯔꯤ ꯁꯥꯟꯅꯕ ꯉꯝꯗꯦꯗ ꯅꯪꯒ ꯍꯥꯏꯅꯕ ꯌꯥꯝ ꯋꯥꯏ ꯑꯩ ꯈꯣꯟꯖꯦꯜꯁꯨ ꯈꯅꯥꯎꯁꯨ ꯂꯣꯏ ꯅꯥꯈ꯭ꯔꯦ ꯇꯨ
ꯁꯤ ꯁꯤ
ꯇꯥꯕ ꯅꯨꯡꯉꯥꯏ ꯇꯥꯕ ꯐꯖꯔꯝꯕ ꯈꯣꯟꯖꯦꯜꯁꯦ ꯑꯁꯨꯃꯥꯏꯅ ꯇꯧꯍꯟꯕꯤ ꯅꯨ
ꯀꯞꯄꯣꯗꯨꯗꯤ
ꯑꯁ ꯀꯠꯄꯅ ꯃꯤ ꯑꯣꯏꯔꯣꯏꯌꯦ ꯁꯦꯟ ꯇꯥꯟꯕ ꯌꯥ
ꯀꯞꯄꯨ ꯀꯞꯄꯨ
ꯑꯩꯗꯨꯀꯣ ꯏ ꯌꯥꯝ ꯀꯥꯏ ꯉꯁꯤꯗꯣ ꯑꯈꯣꯏ ꯐꯦꯔꯋꯦꯜ ꯇꯧꯋꯦꯕ ꯑꯗꯣ ꯁꯤꯅꯤꯌꯔꯁꯤꯡꯗꯨ ꯊꯦꯡꯅ ꯂꯥꯛꯄꯗꯨ ꯀꯃꯥꯏ ꯇꯧꯕꯅꯣ ꯈꯪꯗꯦ ꯀꯃꯥꯏ ꯀꯦꯔꯤꯅꯣꯁꯨ ꯈꯪꯗꯦ
ꯁꯤꯅꯤꯌꯔꯕꯨꯗꯤ ꯁꯤꯅꯤꯌꯔꯅꯤꯗꯅ
ꯑꯗꯨ ꯑꯥ ꯑꯩꯈꯣꯏꯗꯣ ꯄꯨꯡ ꯅꯤꯄꯥꯟ ꯅꯤꯄꯥꯟꯗꯒꯤ ꯎ ꯈ꯭ꯔꯥ ꯍꯦꯜꯂꯒ ꯅꯤꯄꯥꯜ ꯃꯈꯥꯏ ꯍꯦꯜꯂꯒ ꯆꯠꯈ꯭ꯔꯦꯕ ꯑꯗꯨ ꯍꯣꯏ ꯑꯗꯨ ꯑꯩꯈꯣꯏꯗꯣ ꯗꯦꯀꯣꯔꯦꯁꯟ ꯇꯧꯔꯦ ꯑꯗꯨꯒ ꯑꯪ ꯒꯤꯐ ꯒꯤꯐ ꯄꯦꯛꯀꯤꯡ ꯇꯧꯋꯦꯕ ꯑꯗꯨꯅ ꯑꯪ ꯑꯆꯥꯄꯣꯠꯀꯨꯝꯕꯁꯨ ꯕꯣꯛꯁꯇ ꯊꯝꯃꯒ ꯑꯗꯨꯝ ꯂꯣꯏ ꯂꯣꯏꯁꯤꯟꯈ꯭ꯔꯦꯕ ꯑꯗꯨꯒ ꯉꯥꯏꯕꯗꯨꯕꯨ ꯄꯨꯡ ꯑꯍꯨꯝ ꯉꯥꯏꯕꯅꯤ ꯄꯨꯡ ꯏꯂꯚꯦꯟꯗ ꯍꯥꯏꯕꯗꯨ ꯄꯨꯡ ꯋꯥꯟꯗꯒꯤ ꯄ꯭ꯔꯣꯒ꯭ꯔꯥꯝ ꯍꯧꯋꯦ ꯑꯁꯤꯕꯨ ꯌꯥꯕ꯭ꯔꯕ ꯆꯠꯅꯔꯤꯕ꯭ꯔꯕ
ꯃꯅꯤꯄꯨꯔ ꯇꯥꯏꯃꯤꯡꯅꯤ ꯀꯩꯅꯣ ꯑꯗꯨꯕꯨꯗꯤ
ꯌꯥꯗꯦ ꯑꯗꯨ ꯁ꯭ꯇꯨꯗꯦꯟ ꯑꯃ ꯑꯣꯏꯔꯗꯤꯀꯣ ꯃꯇꯝꯗꯨ ꯃꯇꯝꯒꯤ ꯃꯃꯥꯡꯗ ꯌꯧꯒꯗꯕꯅꯦ ꯃꯐꯝꯗꯨꯗ
ꯅꯣꯛꯅꯤꯡꯉꯤꯍꯦ
ꯈꯣꯏꯗꯤ ꯑꯗꯨꯃꯥꯏ ꯇꯧꯔꯛꯏꯅ ꯑꯗꯨꯒꯤ ꯑꯩꯗꯤ ꯄꯥꯝꯁꯨ ꯄꯥꯝꯗꯦ ꯑꯗꯨꯃꯥꯏꯅꯁꯨ ꯍꯌꯦꯡꯁꯨ ꯇꯧꯔꯣꯏ ꯍꯣꯏ ꯅꯪꯗ꯭ꯔꯗꯤ ꯅꯪꯗ꯭ꯔꯦ ꯑꯗꯨꯕꯨ ꯎꯝ ꯌꯥꯔꯤꯃꯈꯩꯗꯤ ꯅꯪꯅꯤꯡꯉꯥꯏ ꯇꯧꯒꯗꯕꯅꯤꯅ
ꯅꯪꯕꯨ ꯃꯤ ꯂꯩꯔꯗꯤ ꯆꯥꯎꯈꯠꯀꯅꯤꯅꯦ ꯀꯦꯝ
ꯑꯗꯨꯅꯦ ꯑꯩ ꯉꯁꯥꯏ ꯑꯌꯨꯛꯁꯨ ꯆꯥꯛ ꯆꯥꯕꯒꯨꯝ ꯆꯥꯗꯕꯒꯨꯝ ꯃꯣꯏꯅ ꯗꯦꯀꯣꯔꯦꯁꯟ ꯇꯧꯅꯤꯡꯉꯥꯏ ꯃꯤ ꯂꯩꯇꯦ ꯍꯥꯏꯕꯒꯤ ꯆꯦꯟꯕꯅꯤ
ꯎꯝ
ꯑꯗꯨꯝ ꯎ ꯑꯗꯨꯝ ꯋꯥꯅ ꯉꯥꯏꯔ
ꯏꯕꯣ ꯋꯥꯔꯤ ꯅꯪꯒꯤꯁꯦ ꯁꯦꯀ꯭ꯔꯤꯐꯥꯏ ꯁꯦꯀ꯭ꯔꯤꯐꯥꯏꯁ ꯇꯧ
ꯎꯝ
ꯂꯥꯛꯇꯦꯕ ꯍ
ꯑꯗꯨꯒꯀꯣ ꯑꯩꯒꯤ ꯈ꯭ꯋꯥꯡ ꯈ꯭ꯋꯥꯡꯒꯤ ꯀꯩꯅꯣꯗ
ꯎꯝ
ꯀꯥꯆꯤꯟꯗ ꯅꯨꯡꯁꯤꯠ ꯂꯩꯕ ꯃꯥꯜꯂꯦ ꯑꯗꯨ ꯑꯗꯨ ꯃꯐꯝꯗꯨ ꯌꯥꯝ ꯅꯥꯏ ꯄꯥꯏꯕ ꯐꯪ ꯄꯥꯏꯗ꯭ꯔꯁꯨ ꯅꯥꯏꯌꯦ ꯑꯗꯨ ꯄꯥꯏꯔꯁꯨ ꯌꯥꯝ ꯅꯥꯏ
ꯅꯣꯛꯅꯤꯡꯉꯦ ꯅꯪ ꯅꯪꯒꯤ ꯋꯥꯇꯥꯖꯤꯗꯤ
ꯑꯦ ꯀꯩꯒꯤ ꯅꯣꯛꯄꯅꯣ
ꯇꯨꯝꯁꯨ ꯇꯨꯝꯅꯤꯡꯉꯦ
ꯅꯨꯡꯁꯤꯠ ꯇꯣ ꯂꯣꯏ ꯃꯣꯏꯖꯨ ꯊꯣꯛ ꯑꯃꯔꯛ ꯇꯣ ꯃꯣꯏꯒꯤ ꯃꯁꯤ ꯊꯨꯟꯒꯤ
ꯍꯝ ꯍꯝ
ꯃꯣꯏꯕꯨꯗꯤꯀꯣ ꯅꯣꯡ ꯑꯥ ꯍꯥꯏꯕꯗꯤ ꯑꯥꯪ ꯑꯃꯔꯛꯇꯒꯤ ꯂꯣꯏ ꯊꯣꯛꯈ꯭ꯔꯗꯤ ꯅꯨꯡꯁꯤꯠꯇꯨ ꯌꯥꯝ ꯅꯨꯡꯉꯥꯏꯒꯅꯤ ꯀꯌꯥꯃꯨꯛꯁꯨ ꯄꯦꯟꯔꯝꯒꯦꯔ ꯑꯩ ꯆꯥꯡꯗꯨ ꯅꯨꯡꯁꯤꯠꯇꯨꯅ ꯑꯩ ꯌꯥꯝ ꯋꯥꯍꯟꯈ꯭ꯔꯦ
ꯑꯦꯛꯁꯄꯥꯏꯔꯤ ꯑꯣꯏꯕꯩꯅꯤ ꯅꯪꯒꯤꯗꯣ ꯄꯨꯛꯇꯣ ꯑꯦꯛꯁꯄꯥꯏꯔꯤ ꯑꯣꯏꯔꯦꯕ ꯅꯪꯒꯤ
ꯑꯗꯨꯃꯥꯏ ꯍꯥꯏꯊꯤꯕꯤꯅꯨꯍꯦ ꯅꯪꯁꯨ
ꯐꯪꯁꯟ ꯇꯧꯗ꯭ꯔꯦꯕ ꯅꯪꯒꯤ ꯕꯨꯛ ꯊꯕꯛ ꯇꯧꯈ꯭ꯔꯦꯕ ꯅꯨꯡꯁꯤꯠ ꯂꯧꯊꯣꯛꯄꯒꯤ ꯊꯕꯛ ꯇꯧꯗ꯭ꯔꯦꯕ
ꯑꯦ ꯍꯦ ꯍꯦ ꯍꯦ ꯑꯗꯨ ꯊꯤꯡꯈ꯭ꯔꯦ ꯅꯨꯡꯁꯤꯠ ꯆꯠꯀꯗꯕꯉꯣꯏ ꯌꯦ ꯃꯐꯝꯗꯨ ꯊꯤꯡꯈ꯭ꯔꯕ ꯋꯥꯅꯤ ꯐꯨꯟꯈ꯭ꯔꯦ
ꯎꯝ ꯇꯧꯅꯤ ꯅꯪ
ꯀꯥꯟꯅꯔꯔꯣꯏ ꯑꯩ ꯍꯥꯌꯦꯡ ꯄꯨꯡ ꯀꯌꯥꯗ ꯍꯧꯒꯠꯀꯦꯔꯥ
ꯈꯪꯗꯦ
ꯇꯦ ꯅꯪ ꯊꯕꯛꯇꯨ ꯆꯥꯛ ꯆꯥꯈ꯭ꯔꯕ ꯃꯃꯥꯡꯗ ꯆꯠꯀꯗ꯭ꯔꯥ ꯆꯥꯛ ꯆꯥꯔꯒ ꯆꯠꯀꯦꯔꯥ ꯑꯣꯍꯣ ꯍꯣ
ꯆꯥꯛ ꯆꯥꯗꯕꯤꯗ ꯆꯠꯂꯗꯤ ꯑꯁ ꯀꯅꯥꯅ ꯉꯝꯒꯅꯤ ꯑꯗꯨꯗꯤ
ꯃꯐꯝꯗꯨ ꯌꯥꯝ ꯁꯥꯡꯕ꯭ꯔꯥ
ꯎꯝ ꯌꯥꯝ ꯂꯥꯞꯄꯗꯤ ꯑꯣꯏꯗꯦ ꯑꯗꯨꯕꯨ ꯈꯔꯗꯤ
ꯑꯩꯒꯤ ꯃꯔꯛꯐꯥꯎ ꯆꯠꯄꯀꯤ ꯑꯗꯨꯝ ꯃꯃꯤꯡꯗꯤ ꯇꯥꯏꯌꯦ
ꯕꯖꯥꯔꯗꯒꯤ ꯆꯠꯀꯅꯤ ꯉꯥꯏꯍꯥꯛ
ꯎꯝ ꯐꯩꯌꯦ ꯐꯖ ꯐꯖꯅ ꯆꯠꯂꯣꯀꯣ ꯂꯝꯕꯤꯗꯨ ꯒꯥꯔꯤ ꯌꯥꯝꯕꯅꯤꯅ ꯃꯤꯁꯨ ꯌꯥꯝꯃꯦ ꯑꯗꯨꯒꯤ ꯀꯩ ꯇꯧꯕ꯭ꯔꯥ ꯀꯩ ꯇꯧꯗꯕ꯭ꯔꯁꯨ ꯈꯪꯗꯦ ꯑꯗꯨꯒ ꯕꯖꯥꯔꯗꯨꯗ ꯃꯤ ꯈꯨꯆꯤꯟꯗꯨꯒ ꯅꯪꯒꯤ ꯄꯔꯁ ꯀꯨꯝꯕ ꯁꯦꯠ ꯂꯧꯈ꯭ꯔꯕꯁꯨ ꯅꯪ ꯈꯪꯉꯣꯏꯀꯣ ꯑꯗꯨꯏ ꯆꯦꯛꯁꯤꯟꯅ ꯆꯠꯀꯗꯕꯅꯤ ꯍꯟꯗꯛꯇꯤ ꯃꯤ ꯑꯃꯅ ꯑꯃꯕꯨ ꯊꯖꯕ ꯌꯥꯗ꯭ꯔꯦ꯫
ꯅꯪꯅ ꯍꯥꯏꯕꯗꯨ ꯏꯟ ꯇꯔꯦ ꯀꯩꯅꯣ ꯑꯗꯨꯗꯤ꯫
ꯍꯣꯏ ꯑꯗꯨꯅꯤ ꯑꯗꯨ ꯂꯝꯕꯤꯁꯨ ꯃꯇꯥꯏꯒꯨꯝꯕ ꯑꯗꯨꯒ ꯎꯝ ꯃꯃꯥꯡ ꯃꯅꯤꯡ ꯐꯖꯅ ꯌꯦꯡꯉ ꯆꯠꯇ꯭ꯔꯥꯗꯤ ꯌꯥꯔꯣꯏ꯫
ꯎꯝ꯫
ꯈꯨꯊꯛ ꯈꯨꯊꯛꯇꯒꯤꯁꯨ ꯍꯦꯛꯇ ꯊꯣꯔꯛꯂ ꯊꯣꯡꯕꯅꯦ꯫
ꯑꯗꯨꯕꯨꯗꯤ ꯑꯩꯈꯣꯏꯁꯨ ꯈꯪꯉꯤꯗ ꯑꯉꯥꯡ ꯅꯠꯇ꯭ꯔꯦꯗ꯫
ꯑꯗꯨꯒ ꯂꯝꯕꯤ ꯆꯠꯄ ꯀꯥꯟꯗ ꯅꯨꯄꯤꯁꯨ ꯌꯦꯡꯉꯒ ꯌꯦꯡ ꯌꯦꯡꯉꯒ ꯆꯠꯀꯅꯨꯍꯦ꯫ ꯉꯥꯎꯁꯤꯟꯅꯒꯅꯣ ꯅꯨꯄꯤ ꯅꯨꯄꯤ ꯈꯔꯥ ꯐꯖꯕꯁꯤꯡ ꯃꯤꯆꯤ ꯈꯦꯠꯅꯔꯦ ꯇꯨ ꯇꯨꯅꯤꯍꯦ ꯅꯪ꯫
ꯅꯨꯄꯤꯅꯕꯨ ꯀꯩꯗꯧꯗꯣꯏꯅꯣ ꯇꯟꯕꯨ ꯇꯜꯂꯦ꯫
ꯏꯁꯩꯒꯤ
ꯅꯨꯄꯤ ꯂꯩꯇ꯭ꯔꯥꯗꯤ ꯍꯤꯡꯕ ꯉꯝꯃꯣꯏꯗ ꯅꯨꯄꯤꯅ ꯅꯪꯕꯨꯁꯨ ꯄꯣꯠꯂꯛ ꯄꯣꯛꯂꯛꯄꯅꯤ꯫ ꯅꯨꯄꯤ ꯃꯔꯝꯗꯒꯤ ꯅꯪ ꯍꯤꯡꯒꯤꯕꯅꯤ꯫ ꯏꯁ ꯌꯥꯗꯦ-ꯌꯥꯗꯦ ꯑꯣꯏꯔꯣꯏ ꯑꯗꯨ ꯑꯣꯏ ꯑꯣꯏꯔꯣꯏ꯫
ꯀꯩꯒꯤ ꯑꯣꯏꯔꯣꯏꯗꯕ?
ꯄ꯭ꯔꯤꯊꯤꯕꯤꯗꯅꯦ ꯅꯨꯄꯤꯅꯦ꯫ ꯌꯥꯎꯗ꯭ꯔꯒ ꯍꯤꯡꯉꯛꯈ꯭ꯔꯦ ꯍꯥꯏꯕ ꯅꯨꯄꯥ ꯀꯅꯥꯝꯇ ꯂꯩꯔꯝꯈꯤꯔꯣꯏ ꯍꯧꯖꯤꯛꯐꯥꯎ ꯊꯣꯛꯂꯛꯈꯤꯔꯣꯏ꯫
ꯌꯥꯎꯋꯦ꯫ ꯑꯩꯈꯣꯏ ꯈꯨꯟꯗ ꯌꯥꯝ ꯌꯥꯎꯋꯦ꯫
ꯑꯁ ꯅꯣꯏ ꯈꯨꯟꯗ ꯃꯣꯏꯗꯨ ꯍꯩꯁ ꯅꯣꯏ ꯈꯨꯟ ꯃꯤꯒꯤ ꯑꯗꯨꯗꯤ ꯃꯤ ꯅꯠꯇꯦꯅꯦ꯫
ꯑꯗꯨꯗꯤ ꯀꯩꯅꯣ? ꯁꯥꯔꯣ?
ꯑꯗꯨꯅ ꯁꯥꯃꯛꯁꯨ ꯅꯠꯇꯤꯌꯦ ꯑꯗꯨ ꯈꯔꯥ ꯃꯀꯣꯛꯇꯨ ꯌꯥꯗꯦꯅꯦ꯫